ꯎ
ꯍ
ꯇꯄꯔ
ꯕꯥꯏ
ꯌꯥꯝ ꯅ ꯀꯗ ꯂꯩꯦ ꯍꯦ ꯅꯁꯨ
ꯐꯖ ꯂꯑ ꯍ
ꯍꯥꯥꯟꯖꯟꯁ ꯁꯦ ꯅꯣ ꯀꯅꯨ
ꯑꯗꯨꯅꯦ ꯑꯗꯨꯅꯦ ꯀꯩꯗꯧꯔꯤꯅꯣ
ꯍꯤꯞꯄꯤꯅꯦ ꯑꯁ ꯌꯥꯝ ꯁꯥꯏ ꯑꯩꯈꯣꯏꯗ ꯌꯥꯝ ꯁꯥꯏꯌꯦ ꯑꯩꯈꯣꯏꯗ ꯑꯩꯒꯤ ꯐꯣꯟ ꯐꯥꯎꯕꯣꯏ ꯁꯥꯔꯦ
ꯉꯁꯤ ꯀꯣꯏꯕ ꯆꯠꯁꯦ ꯍꯥꯏꯔꯒ
ꯅꯕꯨ ꯌꯥꯗ꯭ꯔꯣ
ꯈꯪꯗ꯭ꯔꯦ
ꯎꯝ ꯀꯔꯤ ꯈꯪꯗꯕ
ꯀꯔꯤ ꯏꯟꯖꯥꯡ ꯆꯥꯔꯒꯦ
ꯑꯣꯏꯣꯏꯗꯥ ꯀꯌꯦ
ꯅꯣꯏꯁꯨ ꯇꯥꯡꯉꯛꯇ ꯉꯥꯏꯔꯤꯗ ꯑꯍꯥꯎꯕ ꯁꯥꯎꯑꯣ
ꯍꯥꯎꯑꯣ ꯆꯥꯅꯤꯡꯉꯥꯏ ꯂꯩꯗꯃꯤ ꯅꯪ ꯄꯨꯔꯛꯑꯣ ꯆꯥꯅꯤꯡꯉꯥꯏ
ꯅꯣꯡꯃꯆꯥꯁꯤꯀꯣ ꯄꯨꯟꯗꯕꯁꯨ ꯀꯨꯏꯔꯦ
ꯌꯦꯡ ꯃꯨꯛ ꯄꯨꯜꯂꯅꯤ ꯁ꯭ꯀꯨꯜꯗ
ꯑꯁ ꯒꯦꯃꯦꯟ ꯇꯥꯗꯦꯗ
ꯍꯝ
ꯍꯣꯔꯦꯟ ꯑꯩ ꯀꯣꯏꯕ ꯆꯠꯀꯅꯤ
ꯀꯅꯥꯒ
ꯑ ꯑꯃꯗꯨꯒ
ꯑ ꯑꯗꯨꯗꯒ
ꯑꯁ ꯈꯣꯡꯅ ꯆꯠꯅꯤꯡꯉꯥꯏꯅꯦ ꯑ ꯁꯣꯝ ꯁꯥꯏꯠꯇ
ꯑꯃꯗꯣ ꯍꯥꯏꯕꯗꯤ
ꯑ ꯃꯅꯤꯡ ꯔꯣꯝ ꯒꯤꯗꯣ
ꯑꯥ ꯑꯥ
ꯌꯥꯝ ꯐꯩꯅꯦ ꯆꯥꯃꯤꯟꯅꯒꯗꯧꯕ ꯃꯤ ꯂꯩꯕꯅꯦ
ꯇꯥꯕ꯭ꯔꯣ
ꯇꯥꯌꯦ
ꯉꯁꯤ ꯏꯔꯨꯔꯕꯣ ꯉꯁꯤꯒꯤ
ꯍꯣꯔꯦꯟꯅ ꯍꯧꯖꯤꯛꯇꯤ ꯂꯨꯔꯣꯏ
ꯅꯣꯏ ꯏꯁꯤꯡꯗ ꯅꯨꯡꯉꯥꯏꯕ꯭ꯔꯣ
ꯎꯝ ꯏꯁꯤꯡꯗꯤ ꯍꯞꯇꯥꯒꯤ ꯑꯅꯤꯔꯛ ꯑꯍꯨꯝꯔꯛ ꯑꯗꯨꯝ ꯂꯥꯛꯑꯦ
ꯑꯣ ꯐꯩꯅꯦ
ꯇꯇꯤꯒꯤ ꯄꯥꯏꯀꯣ
ꯎ ꯅꯣꯡꯃ ꯐꯤ ꯄꯨꯔꯒ ꯂꯥꯛꯀꯦ ꯁꯨꯅꯤꯡꯉꯥꯏ
ꯇꯠ
ꯀꯔꯤꯇ
ꯌꯥꯝ ꯅꯩꯕ ꯇꯥꯏ ꯇ ꯀ ꯁꯦꯟꯇꯦꯁ ꯄꯛ ꯄꯒꯤꯀꯣ
ꯑꯥꯎꯕ ꯄꯨꯔꯣꯅꯦ
ꯄꯨꯔꯥ ꯑꯁꯨ ꯗꯨꯒ ꯁꯨꯨꯕ ꯂꯥꯛꯑꯦ
ꯍꯟꯗ ꯃꯨꯔꯥ ꯈꯤꯇꯪ ꯅꯣꯡꯒꯤꯅ ꯇꯥꯕꯅꯤꯅ ꯏꯁꯤꯡꯗꯤ ꯑꯝꯇ ꯂꯩꯗ꯭ꯔꯤ
ꯑꯩꯈꯣꯏꯅꯦ ꯅꯣꯡ ꯇꯥꯗꯦ
ꯑꯩ ꯏꯕꯥꯅꯤ ꯂꯩꯔꯤꯉꯩꯗ ꯂꯩꯕꯤꯕꯗꯣ ꯑꯝ ꯂꯩꯗ꯭ꯔꯤꯌꯦ ꯑꯩ
ꯎꯝ ꯅꯣꯡ ꯇꯥꯔꯦ ꯐꯩ ꯑꯗꯨꯗꯤ ꯑꯗꯨꯝ ꯅꯣꯡ ꯇꯥꯏꯌꯦꯕ ꯁꯤꯗꯗꯤ ꯅꯣꯡ ꯇꯥꯅꯦꯕ
ꯑꯁꯤꯗꯁꯨ ꯇꯥꯗꯦꯗ ꯎꯝ ꯈꯤꯇꯪ ꯈꯤꯇꯪ ꯇꯥꯔꯁꯨ ꯌꯥꯝꯅ ꯏꯁꯤꯡ ꯀꯩꯅꯣ ꯇꯧꯕꯗꯣ ꯌꯨꯝ ꯆꯥꯎꯕꯅꯤꯅꯀꯣ ꯑꯗꯨꯒꯤ ꯑꯁ ꯃꯤ ꯍꯧꯖꯤꯛꯇꯤ ꯌꯥꯝꯕꯅꯤꯅ ꯏꯁꯤꯡ ꯉꯧꯕꯗꯣ ꯀꯩꯅꯣ ꯌꯥꯝ ꯋꯥꯔꯦꯕ ꯃꯤ ꯑꯃ ꯎ ꯎ ꯀꯩꯅꯣꯗꯣ ꯑꯃꯨꯛ ꯂꯥꯛꯑꯦꯕ ꯂꯩꯅꯤꯡꯉꯥꯏ
ꯀ ꯑ ꯃ ꯇ ꯍꯥꯏꯒꯤꯗꯣ
ꯅꯠꯇꯦ ꯇꯥꯏꯒꯤ ꯅꯠꯇꯦ ꯑꯃ ꯃꯥꯡꯈꯤ
ꯃꯥꯒꯤꯗꯣ ꯐꯣꯂꯣ ꯑꯣꯏꯔꯕ ꯑꯃꯣ
ꯍꯣꯏ ꯑꯣꯏꯔꯦ ꯑꯗꯨꯒꯤ ꯏꯁꯤꯡꯗꯣ ꯂꯧꯕꯗꯣ ꯅꯣꯡ ꯇꯥꯔꯁꯨ ꯂꯧꯅꯤꯡꯉꯥꯏꯗꯣ ꯇꯠꯂꯦ ꯍꯥꯏ ꯍꯥꯏꯕꯣ ꯀꯣ
ꯎꯝ
ꯃ
ꯚꯤꯗꯤꯑꯣ ꯀꯣꯜ ꯇꯧꯕ ꯌꯥꯔꯗꯤ ꯐ ꯑꯗꯨ
ꯑꯥꯎ ꯃꯥꯅꯦ ꯑꯁ ꯍꯥꯏꯔꯛꯑꯣꯍꯦ ꯅꯪꯁꯨ ꯑꯩ
ꯑꯩ ꯈꯛꯇꯪ ꯍꯥꯏ
ꯍꯧꯖꯤꯛꯇ ꯑꯩ ꯃꯄꯥꯟꯗ ꯊꯣꯛꯂꯨꯕꯅꯦ ꯑꯃꯨꯛ ꯂꯥꯛꯑꯦꯕ
ꯀꯩ ꯍꯥꯏꯕ
ꯍꯧꯖꯤꯛꯇꯣ ꯑꯩ ꯃꯄꯥꯟꯗ ꯆꯠꯂꯦ ꯍꯥꯏꯕ ꯀꯣꯏꯕ ꯆꯠꯂꯦ ꯍꯥꯏꯕ
ꯑꯣ ꯑꯣ
ꯂꯄ
ꯁꯦ ꯈꯪꯍꯟꯗꯕꯤꯗ
ꯑ ꯉꯍꯥꯛ ꯉꯍꯥꯛ ꯇꯪꯅꯤꯗ ꯆꯠꯄ ꯐꯐꯝꯝ ꯂꯩꯕꯗꯣ ꯍꯥ ꯐꯝꯐꯝꯐꯝ ꯂꯩꯕꯗꯣ
ꯏꯕꯥꯅꯤ ꯑꯗꯨꯝ ꯐꯝꯕꯗꯣ
ꯑꯧ ꯑꯁ ꯀꯅꯥꯅꯣ ꯀꯣꯜ ꯇꯧꯔꯛꯑꯦ ꯑꯃꯨꯛ ꯅꯣꯡ ꯅꯝꯕꯔꯅ ꯄꯨꯡꯁꯥꯏꯁꯥꯏꯔꯦꯗꯔ ꯑꯁ
ꯎꯝ
ꯉꯁꯤ ꯁꯤꯡꯖꯨ ꯆꯥꯗ꯭ꯔꯣ
ꯆꯗꯦ ꯆꯥꯛꯊꯣꯟ ꯁꯥꯇꯤ ꯊꯣꯡꯒ꯭ꯔꯦ ꯔꯥꯁ ꯄ ꯀꯥꯥ
ꯐꯔꯦꯅꯦ ꯂꯩꯔꯕꯣ
ꯑꯥ
ꯂꯩꯔꯕꯣ ꯁꯦꯞ ꯁꯦꯞ ꯑꯣꯏꯔꯤꯅꯦ
ꯎꯝ ꯌꯦꯟꯖꯥꯡ ꯈꯛꯇ ꯉꯥꯏꯔꯦ ꯊꯣꯡꯒꯗꯧꯕ ꯒ꯭ꯌꯥꯁꯇꯨꯀꯣ
ꯎꯝ ꯑꯩꯁꯨ ꯂꯩꯅꯤꯡꯉꯥꯏ ꯍꯟꯗꯛ ꯃꯔꯛ ꯀꯩꯅꯣ ꯑꯁ ꯃꯀꯣꯛꯇꯣ ꯌꯥꯝ ꯂꯩꯇꯕꯒꯤꯅꯤꯅꯦ
ꯎꯝ
ꯑꯗꯣ ꯅꯨꯄꯥꯒꯤ ꯃꯀꯣꯛꯇꯣ ꯂꯩꯇꯕꯒꯤꯅꯤꯅꯦ ꯑꯩꯁꯨ ꯂꯩꯅꯤꯉꯥꯏ ꯇꯧꯅꯤ ꯑꯗꯨꯅꯦꯀꯣ ꯀꯥꯡꯥꯡꯕꯗꯣ
ꯏꯔꯅꯤ ꯑꯗꯨꯒꯥꯏꯦ
ꯑꯗꯨꯅꯦ ꯍꯦ ꯃꯔꯣꯛ ꯆꯥꯃꯟꯕꯒꯤ ꯑꯁ ꯌꯥꯗ꯭ꯔꯦ ꯑꯩꯕꯨ ꯑꯁ ꯅꯨꯡꯇꯤꯒꯤ ꯊꯤ ꯐꯕꯁꯦ ꯑꯅꯤ ꯑꯍꯨꯝ ꯃꯔꯤꯅꯦ ꯆꯠꯂꯤꯁꯦ
ꯑꯩ ꯑꯁꯁꯤ ꯍꯥꯏꯥꯏꯕꯅꯨ ꯇꯤꯒ ꯐꯥꯏꯗꯦ ꯅꯨꯃꯤꯠ ꯑꯃ ꯒꯦꯞ ꯑꯅꯤꯒꯨꯝꯕ ꯒꯦꯞ ꯂꯩꯩꯒ ꯑꯗꯨꯝ ꯐꯥꯏ
ꯑꯁ ꯐꯔꯤꯅꯦ ꯑꯩꯗꯤ ꯑꯩ ꯂꯣꯏꯔꯦ ꯐꯥꯏꯃꯟꯕꯒꯤ ꯏꯆꯦꯅ ꯅꯪ ꯆꯥꯎꯕ ꯍꯦꯟꯒꯠꯂꯂꯣꯏ ꯍꯥꯏ ꯊꯤ ꯐꯥꯏꯃꯟꯕꯒꯤ ꯑꯁꯦꯡꯕꯒꯤ ꯑꯩ ꯂꯣꯏꯔꯦꯅꯤ
ꯑꯁ ꯔꯣꯛꯁꯨ ꯆꯥꯔꯁꯨ ꯑꯗꯨꯝ ꯅꯪꯒꯨꯝꯗꯤ ꯆꯥꯗꯦ ꯎꯝ ꯅꯪꯒꯨꯝꯕꯅꯗꯤ ꯆꯥꯗꯦꯕ ꯑꯩꯒꯤꯗꯣ ꯆꯥꯛꯇꯣ ꯇꯨꯝꯗꯕ ꯃꯥꯜꯂꯦ ꯑꯩꯒꯤꯗꯣ ꯊꯤ ꯐꯖꯅꯥꯏ ꯍꯥꯏ
ꯇꯨꯝꯕꯒꯤꯅꯦ ꯑꯗꯣ ꯑꯩꯗꯤ ꯇꯨꯝꯗꯕꯒꯤꯅꯦ ꯊꯤ ꯀꯩꯅꯣ ꯍꯈꯤꯇꯥꯡ ꯑꯁꯥꯕ ꯆꯥꯔꯗꯤ ꯑꯁ ꯑꯅꯤ ꯑꯍꯨꯝ ꯆꯠꯄꯒꯤ ꯑꯩꯗꯤ ꯉꯝꯗ꯭ꯔꯦ ꯑꯅꯤ ꯑꯍꯨꯝ ꯆꯠꯂꯗꯤ ꯇꯨꯏꯁꯟ ꯃꯇꯝꯗ ꯑꯃꯨꯛ ꯆꯠꯂꯅꯤ ꯑꯗꯨꯗ ꯑꯃꯨꯛ ꯇꯧꯔꯗꯤ
ꯑꯁ ꯃꯣꯔꯣꯛ ꯆꯥꯕꯁꯦ ꯎꯝ ꯃꯔꯣꯔꯣꯛ ꯑꯗꯨꯝ ꯆꯥꯔꯗꯤ ꯑꯩꯈꯣꯏ ꯁꯤ ꯎꯝ ꯎꯔꯤꯡꯁꯦ ꯑꯗꯨꯝ ꯊꯣꯛꯑꯦ ꯍꯥꯏꯌꯦ ꯃꯤ ꯈꯔꯒꯗꯤ
ꯈꯪꯗꯦ ꯍꯟꯗ ꯃꯔꯥ ꯎꯔꯤꯡ ꯌꯥꯝ ꯊꯣꯛꯑꯦ ꯑꯩ ꯍꯟꯗ ꯃꯔꯥ ꯍꯟꯖꯥꯡ ꯆꯥꯗꯦ ꯁꯤꯡꯖꯨ ꯉꯥꯛꯇ ꯆꯥꯝꯃꯟꯕꯒꯤ ꯂꯣꯏꯔꯁ
ꯑꯗ ꯁꯤꯡꯖꯨꯗꯣ ꯃꯣꯔꯣꯛ ꯁꯥꯔꯒꯀꯣ ꯑꯗꯨꯝ ꯆꯥꯉꯗꯤ ꯁꯤ ꯎꯔꯤꯡꯁꯦ ꯑꯗꯨꯝ ꯊꯣꯛꯑꯦ ꯍꯥꯏꯕ
ꯅꯪ꯭ꯔꯣ
ꯎ ꯃꯤ ꯈꯔꯗꯤ ꯑꯗꯨꯝ ꯇꯧꯋꯦ ꯍꯥꯏ ꯑꯩꯁꯨ ꯑꯗꯨꯃꯥꯏꯅ ꯇꯧꯔꯒ ꯈꯟꯅꯤ ꯃꯔꯛ ꯃꯔꯛꯇꯤ ꯑꯗꯨꯝ ꯐꯩꯌꯦꯕ ꯈꯪꯗꯦꯅ ꯑꯗꯨꯝ ꯈꯣꯠꯄꯗꯤ ꯊꯣꯛꯦ ꯅꯍꯥꯟꯗ ꯌꯥꯝꯅ ꯊꯣꯛꯄ
ꯎꯝ ꯅꯃꯥꯟꯅꯕꯤꯗꯨꯁꯨ ꯇꯧꯕ꯭ꯔꯣ
ꯀꯔꯤ ꯇꯧꯕ꯭ꯔꯣ ꯍꯥꯏꯕꯗꯤ ꯍꯧꯖꯤꯛ ꯑꯁꯤꯔꯣ
ꯑꯥ
ꯇꯧꯁꯦ ꯍꯥꯏꯈꯤꯕꯅꯦ
ꯏꯕꯥꯅꯤꯗꯤ ꯇꯧꯕ ꯌꯥꯒꯗ꯭ꯔꯣ
ꯃꯥ ꯃꯄꯥꯟꯗ ꯊꯣꯛꯑ ꯑꯩ ꯃꯅꯨꯡꯗ ꯂꯩꯔꯒ ꯇꯧꯕꯅꯦ
ꯍꯁ
ꯅꯆꯦꯁꯨ ꯇꯧꯕ꯭ꯔꯣ ꯅꯆꯦꯁꯨ ꯇꯧꯕ꯭ꯔꯣ
ꯇꯥꯎꯗ ꯀꯗꯥꯗꯤꯗꯒꯤ
ꯇꯧ ꯍꯥꯏꯣ
ꯈꯪꯗꯦꯅꯦ ꯇꯧꯁꯦ ꯍꯥꯏꯔꯒ ꯇꯜꯂꯦ ꯍꯥꯏ ꯋꯥ ꯉꯥꯡꯅꯤꯉꯥꯏ
ꯎꯝ ꯄꯨꯔꯥ ꯐꯥꯒꯤꯒꯤ ꯇꯥꯏꯞꯇꯅꯤ ꯑꯉꯥꯡ ꯋꯥꯔꯤꯁꯤꯅꯕ ꯆꯞ ꯃꯥꯟꯅꯦ
ꯁꯦꯡꯕꯒꯤ ꯑꯁ ꯉꯔꯥꯡꯗ ꯑꯩ ꯇꯧꯕꯗꯣ ꯇꯧꯕꯗꯣ ꯇꯧꯕꯗ ꯂꯥꯛꯄꯗꯒꯤ ꯇꯧꯔ ꯄꯨꯡ ꯀꯌꯥ ꯂꯩꯣꯏꯕ ꯐꯥꯎ ꯇꯧꯕꯕ ꯑꯁ ꯉꯥꯡꯕꯗꯣꯏꯁꯦꯅ
ꯑꯩꯅ ꯑꯃꯨꯛ ꯑꯅꯤ ꯁꯨꯅꯕꯒꯤ ꯑꯁꯤ ꯑꯃꯨꯛ ꯇꯧ ꯑꯁ ꯑꯁꯤ ꯑꯃꯨꯛ ꯇꯧ ꯉꯝꯗ꯭ꯔꯦ ꯑꯩ
ꯎꯝ ꯎꯝ ꯅ ꯌꯥ ꯀꯪꯉꯤꯗꯣ ꯐꯖꯅ ꯀꯪꯅꯛꯒꯅꯤꯍ
ꯍꯧꯖꯤꯛꯁꯨ ꯑꯩꯅ ꯁꯤ ꯇꯧꯒꯦ ꯑꯃꯨꯛꯇꯗ ꯊꯝꯈ꯭ꯔꯣ ꯍꯥꯏꯔꯒ ꯁꯥꯎꯒꯤꯅ ꯑꯃꯨꯛ ꯊꯝ ꯅꯦꯅꯤ ꯃꯥꯡꯅ
ꯑꯅꯤꯃꯥꯡꯅ ꯁꯥꯎꯕ꯭ꯔꯥ
ꯎꯝ ꯑꯩꯅ ꯉꯥꯏꯍꯥꯛ ꯂꯩꯔꯒ ꯇꯧꯁꯦ ꯍꯥꯏꯕ ꯑꯗꯨꯒꯤ
ꯑꯩꯒꯤ ꯁꯥꯎꯟꯁꯦ ꯌꯥꯗ꯭ꯔꯦ ꯔꯦꯇꯤꯡꯍꯍꯅꯤꯡꯕꯅ ꯂꯣꯏꯔꯦ ꯌꯥꯁ
ꯇꯥꯔꯒ ꯇꯤꯡꯍꯜꯂꯣ
ꯑ ꯑꯁꯀꯗꯥꯥꯏ ꯑꯁ ꯑꯩ ꯌꯥꯝ ꯌꯥꯝ ꯂꯩꯥꯏꯅꯤꯡꯕ ꯄꯣ ꯌꯥꯝ ꯂꯥꯏꯌꯦ ꯑꯁ ꯄꯥ ꯂꯩꯇꯦꯕꯒꯤ ꯏꯟꯁꯥꯡ ꯆꯥꯅꯤꯡꯉꯥꯏ ꯐꯥꯎꯔꯛꯗꯦ ꯍꯧꯖꯤꯛ ꯌꯥꯁꯨ ꯀꯣ ꯐꯥꯎ ꯇ ꯉꯥꯛꯇ
ꯑꯗꯨꯝ ꯊꯣꯛꯑꯒ ꯑꯁ ꯂꯣꯏꯈ꯭ꯔꯦ ꯑꯃꯨꯛ ꯈꯤꯇꯪ ꯂꯩꯕꯗꯣ ꯆꯠꯂꯗꯤ ꯑꯁ ꯖꯔꯣ ꯖꯔꯣ ꯆꯠꯂꯦ ꯀꯗꯥꯏ ꯀꯗꯥꯏꯗ ꯂꯧꯕ꯭ꯔꯥ ꯈ
ꯒꯦꯃꯦꯟ ꯇꯥꯗꯕꯅꯤ ꯄꯣꯠ ꯆꯩ ꯂꯩꯔꯁꯨꯀꯣ ꯄꯩꯁꯥꯗꯤ ꯑꯗꯨꯝ ꯑꯩꯒꯤꯁꯨ ꯂꯩꯇ꯭ꯔꯦ ꯑꯃꯨꯛ ꯏꯅꯤꯡꯉꯥꯏꯗꯣ ꯑꯃꯨꯛ ꯑꯥꯎ
ꯐꯦꯟ ꯃꯈꯣꯟ ꯇꯥꯕ꯭ꯔꯣ ꯁꯤꯁꯦ ꯑ ꯇꯥꯕ꯭ꯔꯣ ꯑ ꯆꯞꯄꯦ ꯍꯥꯏꯦ
ꯑ ꯆꯕꯅ ꯆꯕꯅ ꯆꯕꯅ ꯁꯥꯕꯅ
ꯁꯤ ꯇ꯭ꯔꯥ
ꯇ
ꯇꯌꯦ
ꯑꯁ ꯅꯨꯡꯉꯥꯏꯇꯕ ꯑꯩꯒꯤꯁꯦ ꯁꯤꯗ
ꯑꯁ ꯑꯣꯏꯔꯥꯃꯨꯅꯤ ꯅꯪ ꯉꯁꯤ ꯅꯨꯡꯊꯤ ꯀꯩꯅꯣꯒꯤ ꯇꯨꯝꯕ꯭ꯔꯣ
ꯇꯨꯝꯗ꯭ꯔꯤꯌꯦ ꯑꯁ ꯇꯨꯝꯕ ꯐꯪꯗꯦ ꯀꯔꯤꯔꯥ ꯋꯥꯔꯤ ꯁꯅꯥꯅꯕꯒꯤ
ꯑꯁ ꯑꯩꯗꯤ ꯑꯃꯨꯛꯇꯣꯃꯨꯔꯒ ꯍꯧꯒꯠꯂꯛꯄꯅꯦ
ꯏꯁꯁ ꯋꯥꯔꯤ ꯋꯥꯔꯤ ꯁꯅꯥꯑꯦ
ꯍꯟꯇꯥꯡ ꯃꯔꯥꯛꯀ ꯇꯥꯕ꯭ꯔꯣ ꯇꯨꯝꯕ ꯌꯥꯝ ꯅꯨꯡꯉꯥꯏ ꯅꯨꯡꯉꯥꯏꯌꯦ ꯑꯩꯒꯤ
ꯑꯩꯗꯤ ꯉꯔꯥꯡ ꯉꯁꯤ ꯍꯧꯒꯠꯈꯤꯕꯗꯣ ꯄꯨꯡ ꯃꯥꯄꯜꯗ ꯃꯄꯜ ꯍꯦꯜꯂꯦ ꯍꯧꯒꯕꯗꯣ
ꯊꯦꯡꯅ ꯑꯃꯨꯛ ꯇꯨꯝ ꯉ ꯊꯦꯡꯅ ꯑꯃꯨꯛ ꯍꯧꯒꯠ ꯑꯁ ꯅꯨꯡꯉꯥꯏꯔꯦ
ꯑꯁ ꯁꯁꯤꯡꯁꯤꯗꯤ ꯀꯣꯆꯤꯡ ꯂꯩꯇꯕꯒꯤꯅꯤ ꯀꯣꯆꯤꯡ ꯂꯩꯔꯗꯤ ꯑꯃꯨꯛꯀ ꯆꯤꯡ ꯆꯠꯂꯒ ꯑꯃꯨꯛ ꯍꯜꯂꯛꯑꯒ ꯑꯃꯨꯛ ꯆꯨꯝꯅꯦꯕ
ꯑꯍꯦ ꯁꯤꯗ ꯀꯥꯡ ꯌꯥꯝꯃꯟꯕꯒꯤ ꯂꯣꯏꯔꯦꯍꯦ
ꯌꯥꯃꯦ ꯁꯤꯔꯁ
ꯀꯥꯡꯅ ꯀꯥꯡꯅ ꯂꯣꯏꯔꯦ ꯑꯩ ꯈꯨꯠ ꯀꯥꯡ ꯉꯥꯛꯇ ꯉꯥꯏꯔꯦ
ꯌꯥꯝꯃꯦ ꯁꯤꯗꯁꯨ ꯐꯦꯟ ꯊꯥꯔꯗꯤ ꯈꯔ ꯐꯕ ꯑꯗꯨꯝ ꯐꯦꯟꯁꯦ ꯑꯗꯨꯝ ꯊꯥꯕꯅꯦ
ꯑꯁ ꯑꯩꯒꯤ ꯐꯦꯟꯗꯣ ꯁꯤ ꯃꯈꯣꯟꯗꯣ ꯀꯟ ꯃꯟꯕꯒꯤꯦ ꯑꯁ
ꯄꯦꯟ ꯊꯥꯗꯗꯤ ꯌꯥꯗ꯭ꯔꯦ
ꯒꯨꯅꯥꯏꯁꯨ ꯇꯥꯡ ꯃꯟꯥꯟꯕꯒꯤ ꯑꯁ ꯂꯩꯕ ꯉꯝꯗꯦ
ꯑꯁ ꯑꯩ ꯂꯔꯤꯛ ꯄꯥꯅꯤꯡꯉꯥꯏꯗꯣ ꯀꯩꯅꯣ ꯇꯦꯕꯜ ꯃꯆꯥꯗꯣ ꯈꯪꯕ꯭ꯔꯥ ꯕ ꯇꯦꯕꯜꯗꯣ ꯂ ꯂꯧꯅꯤꯡꯅꯦꯕ
ꯑꯁ ꯌꯥꯝ ꯇꯥꯡꯉꯦꯗꯣ
ꯇꯥꯡꯉꯨꯔꯣꯅꯦ
ꯍ ꯌꯥꯝ ꯇꯥꯡꯕꯅꯦ
ꯆꯥ ꯆ ꯃꯉꯥ ꯈꯇꯅ
ꯅꯠꯇ ꯍ
ꯑꯣꯟꯂꯥꯏꯟꯗꯗꯤ ꯑꯗꯨꯝ ꯇꯧꯋꯏꯅ ꯑꯗꯨꯃꯥꯏꯅ
ꯈꯪꯗꯦ ꯑꯣꯟꯂꯥꯏꯟꯗꯗꯤ ꯀꯩꯅꯣ ꯈ ꯃꯗꯨꯗꯤ ꯌꯥꯝ ꯇꯥꯡꯕꯅꯦ ꯑꯩꯈꯣꯏ ꯗꯦꯗꯥꯒꯤ ꯃꯆꯥꯒꯤ ꯑꯃꯝ ꯂꯧꯋꯦꯕ
ꯎꯝ ꯀꯌꯥꯃꯣ ꯍꯥꯏꯕ꯭ꯔꯣ
ꯆꯅꯤꯄꯥꯟ ꯀꯩꯅꯣ ꯍꯥꯏꯕꯅꯦ ꯇꯥꯡꯕꯅꯦꯕ ꯃꯗꯅ ꯑꯩꯁꯨ ꯂꯧꯅꯤꯡ ꯂꯩꯕꯅꯤꯅ ꯍꯥꯟꯅꯗꯒꯤ
ꯑ ꯑꯁ ꯂꯗꯤꯛ ꯏꯕꯗꯨꯁꯨꯀꯣ ꯌꯥꯝ ꯋꯥꯏꯑꯦꯕ
ꯎꯝ ꯑꯦꯗꯤꯇꯕꯎꯗꯤ ꯂꯩꯌꯦꯕ ꯃꯤꯕꯗꯤꯌꯥ
ꯐꯃꯨꯡꯗ ꯇꯨꯝꯕ ꯀꯥꯟꯗ ꯀꯨꯝꯕꯀꯣ
ꯎꯝ
ꯕꯤꯁꯤꯛꯁꯨꯣ ꯑꯃ ꯂꯩꯅꯤ ꯃꯅꯤ
ꯑꯦ
ꯑꯗꯨ ꯑꯗꯨ ꯎꯝ ꯑꯗꯨꯗꯤ ꯍꯣꯡꯉꯦꯀꯣ ꯎꯝ ꯃꯆꯥꯗꯤꯀꯣ